ꯍꯥꯜꯂꯣ ꯑꯣ ꯇꯥꯏ ꯇꯥꯏ ꯇꯥꯏꯌꯦ
ꯎꯝ ꯅꯪ ꯋꯥꯛꯀꯤꯡ ꯅꯨꯡꯀꯤꯡ ꯆꯦꯜꯂꯤꯕ꯭ꯔꯣ
ꯋꯥꯛꯀꯤꯡ ꯑꯗꯨꯝ ꯆꯦꯜꯂꯤ ꯑꯌꯨꯛ ꯅꯨꯡꯊꯤꯟ ꯄꯥꯔꯒ ꯑꯗꯨꯝ
ꯎꯝ ꯈꯛꯇꯡ ꯆꯦꯜꯂꯣ ꯍꯟꯗꯛ ꯊꯕꯛ ꯏꯟꯈꯥꯡ ꯃꯌꯥꯝ ꯂꯥꯛꯇꯣꯔꯕꯅꯦꯍꯦ ꯋꯥꯀꯤꯡ ꯆꯦꯜꯂꯨ ꯑꯣꯏꯕ ꯌꯥꯕ
ꯊꯨꯟꯒ ꯍꯟꯗꯛꯇꯤ ꯇꯤ ꯗꯤꯌꯣꯜ ꯑꯥꯔꯃꯤꯁꯨ ꯂꯥꯛꯑꯅꯤ ꯍꯥꯏꯌꯦ ꯅꯣꯕꯦꯝꯕ꯭ꯔ ꯑꯣꯛꯇꯣꯕ꯭ꯔ ꯁ꯭ꯋꯥꯏ ꯇꯥꯕ ꯌꯥꯏ ꯍꯥꯏꯌꯦ ꯑꯗꯨꯗ ꯍꯟꯇꯛ ꯑꯦꯁ ꯑꯦꯁ ꯁꯤ ꯑꯦꯁ ꯑꯦꯁ ꯁꯤ ꯖꯤꯗꯤꯁꯨ ꯊꯥꯈꯤꯕꯅꯦ ꯑꯗꯣ ꯀꯩꯅꯣꯕꯨꯗꯤ ꯊꯣꯛꯇ꯭ꯔꯤ ꯑꯟꯁꯥꯔꯀꯤꯕꯨꯗꯤ ꯊꯣꯛꯑꯦ ꯑꯗꯣ ꯀꯩꯅꯣꯗꯤ ꯊꯣꯛꯇ꯭ꯔꯣ ꯀꯠ ꯑꯣꯐ ꯃꯥꯛꯇꯤ ꯊꯣꯛꯇ꯭ꯔꯤ
ꯑꯃꯣꯡ ꯅꯨꯡꯉꯥꯏꯒꯤꯕ ꯅꯠꯇ꯭ꯔꯣ
ꯑꯦꯛꯖꯥꯝꯗꯨꯝ ꯌꯥꯝ ꯀꯥ ꯍꯦꯟꯅ ꯅꯨꯡꯉꯥꯏꯕ ꯑꯣꯏꯗꯦꯗ ꯑꯗꯣ ꯆꯥꯡꯆꯠ ꯑꯃꯗꯀꯣ ꯑꯗꯨꯝ ꯑꯗꯨꯝ ꯇꯧꯔꯝꯃꯤ
ꯆꯦꯟꯗꯅ ꯆꯣꯛꯗꯅ ꯑꯗꯨꯗꯒꯤ ꯀꯩ ꯀꯩ ꯇꯧꯕ ꯌꯥꯕ ꯀ ꯊꯣꯛꯠꯄ ꯀꯥꯟꯗ ꯏꯁꯥꯒꯤ ꯕꯣꯗꯤ ꯃ ꯃꯁꯥꯗ ꯀꯥꯟꯅꯕ
ꯑꯣꯖꯥ ꯒꯨꯔꯨ
ꯆꯥꯕꯇ ꯀ ꯇꯂꯁꯤꯃꯣ
ꯈꯟ ꯈꯟ ꯈꯟꯗ꯭ꯔ ꯈꯟꯗ꯭ꯔꯃꯛꯁꯨ ꯑꯗꯨꯝ ꯃꯤꯆꯥꯗ ꯐꯤꯗꯞ ꯐꯤꯠ ꯑꯣꯏꯅ ꯂꯩꯍꯧꯕꯗꯨꯅꯗꯤ ꯐꯩꯗ ꯑꯗꯨꯝ ꯆꯦꯟ ꯆꯣꯡ ꯇꯧꯔꯒ
ꯖꯤꯝ ꯆꯠꯄ ꯈꯛꯇꯅ ꯏꯁꯥ ꯐꯕꯅꯤ ꯖꯤꯝ ꯆꯠꯄ ꯈꯛꯇꯅ ꯏꯁꯥ ꯐꯕ ꯅꯠꯇꯦꯕ ꯑꯗꯨꯗ ꯏꯁꯥꯗ ꯉꯔꯥꯡ ꯅꯪ ꯌꯥꯎ ꯑꯅꯥꯕ ꯌꯥꯎꯗꯕ ꯑꯗꯨꯗꯒꯤ ꯏꯁꯥ ꯇꯤꯡ ꯇꯤꯡ ꯂꯥꯎꯅ ꯂꯩꯕꯗꯨꯁꯨ ꯏꯁꯥ ꯐꯕ ꯑꯃ ꯆꯤꯡꯗꯣꯏꯅꯦꯕ ꯆꯦꯜꯂꯣ ꯈꯔ ꯆꯣꯡꯉꯣ
ꯑꯩꯈꯣꯏ ꯑꯗꯨꯗꯤ ꯄꯩꯁꯥꯁꯨ ꯆꯪꯉꯦ ꯑꯗꯨꯗꯒꯤ ꯄꯩꯁꯥ ꯌꯥꯝ ꯆꯪꯉꯤꯗꯅ ꯄꯣꯔꯇꯤꯟꯕꯨ ꯍꯥꯏꯕꯅꯤ ꯑꯃꯕꯨ ꯍꯥꯏꯕꯅꯤ ꯄꯩꯁꯥ ꯌꯥꯝ ꯆꯪꯉꯤꯗꯅ ꯑꯗꯨꯒ ꯑꯗꯨꯅ ꯍꯦꯛꯇ ꯐꯤꯠꯅꯦꯁ ꯐꯤꯠꯅꯦꯁ ꯑꯣꯏꯅꯤ ꯍꯥꯏꯕꯁꯨ ꯅꯠꯇꯦ ꯋꯥꯀꯤꯡ ꯋꯥꯀꯤꯡ ꯆꯦꯟꯕꯖꯦ ꯀꯩꯅꯣ ꯑꯗꯨꯗꯗꯤ ꯑꯃꯨꯛ ꯆꯦꯟꯅꯤꯡꯗ꯭ꯔꯕ ꯂꯝꯕꯤ ꯂꯝꯕꯤꯗ ꯆꯦꯟꯕꯁꯦ ꯈꯨꯔꯨ ꯌꯥꯝ ꯁꯣꯛꯑꯦꯕ ꯈꯨꯔꯨꯁꯦ ꯌꯥꯝ ꯁꯣꯛꯑꯦꯕ ꯈꯨ ꯑꯦꯡꯀ꯭ꯔ ꯌꯥꯝ ꯁꯣꯛꯑꯦꯕ ꯑꯗꯨꯅ ꯂꯝꯄꯥꯛꯀꯨꯝꯕ ꯑꯗꯨꯗ ꯑꯣꯏꯅ ꯆꯦꯜꯂꯦ
ꯑꯣ ꯈꯨꯃꯨꯡꯑꯐꯕ ꯑꯗꯨꯝ ꯈꯨꯃꯨꯛ ꯄꯣꯠ ꯑꯗꯨꯝ ꯇꯣꯡꯉꯒ ꯈꯣꯡꯎꯞ ꯑꯐꯕꯗꯣ ꯑꯗꯨꯒ ꯑꯗꯨꯝ ꯆꯦꯟꯗꯅ ꯆꯣꯡꯗꯅ ꯐꯥꯗꯣꯃꯥꯡ ꯅꯣꯡꯃꯩ ꯆꯥꯡ
ꯈꯨꯃꯨꯛ ꯈꯨꯃꯨꯛ ꯐꯅ ꯐꯔꯁꯨ ꯁꯣꯔꯣꯛꯇ ꯆꯦꯜꯂꯛꯄꯁꯤꯒ ꯂꯝꯕꯤꯗ ꯆꯦꯟꯕꯗꯨꯒ ꯈꯦꯠꯅꯩꯍꯦ ꯂꯝꯄꯥꯛꯇ ꯆꯦꯟꯕꯒ
ꯑꯗꯨꯝ ꯌꯥꯕꯅꯤꯗ ꯁꯨꯝ ꯐꯔꯗꯤ ꯑꯗꯨꯃꯛ ꯆꯦꯜꯂꯝꯃꯤ ꯀꯨꯏꯅ ꯆꯦꯜꯂꯝꯃꯤ ꯆꯍꯤ ꯑꯃ ꯍꯦꯟꯅ ꯆꯦꯜꯂꯝꯂꯅꯤ ꯀꯩꯁꯨ ꯌꯥꯝ ꯀꯟꯅ ꯊꯣꯛꯅꯤꯁꯥꯗꯣ ꯅꯪꯒꯤ ꯕꯣꯗꯤ ꯋꯦꯜꯇꯣ ꯍꯟꯊꯍꯟꯕ ꯕꯣꯗꯤ ꯑꯗꯨꯒ ꯚꯤ ꯑꯦꯝ ꯑꯥꯏꯒꯤꯗꯣ ꯅꯪꯒꯤ ꯕꯣꯗꯤꯗꯨ ꯂ‌ꯦꯡ ꯂꯩꯍꯜꯂꯒꯗꯤ ꯑꯗꯨ ꯋꯥꯛꯀꯤꯡ ꯆ‌ꯦꯟꯕ
ꯑꯗꯨꯗꯤ ꯁꯣꯛ ꯑꯗꯨꯅꯦ ꯑꯩ ꯍꯥꯏꯁꯦ ꯏꯁꯩꯥꯗꯣ ꯁꯣꯛꯑꯦꯕ ꯑꯗꯨꯅ ꯐꯥꯁꯇꯤꯡ ꯈꯔ ꯇꯧꯔꯤꯌꯦ
ꯐ ꯐꯥꯁꯇꯤꯡꯗꯨꯗꯤ ꯐꯥꯁꯇꯤꯡꯅꯦ ꯐꯥꯁꯇꯤꯡꯗꯨꯅ ꯅꯥꯀꯜ ꯑꯃꯥꯔ‌ꫭꯝ ꯆꯠꯈ꯭ꯔꯦ ꯐꯥꯁꯇꯤꯡꯗꯨꯗꯤ ꯁ ꯀꯟꯗꯕꯅꯦꯕ ꯑꯗꯨꯅ ꯐꯥꯁꯇꯤꯡꯗꯨ ꯅꯪ ꯁꯥꯏꯠ ꯑꯃ ꯂꯩꯈ꯭ꯔꯒ ꯅꯪ ꯆꯦꯟꯕ ꯆꯣꯡꯕꯤ ꯇꯧꯋꯣꯕ ꯅꯁꯥꯗꯣ
ꯑꯁꯡ ꯍꯥꯎꯏꯦ ꯅꯨꯡꯇꯤꯒꯤ ꯅꯨꯄꯤꯒꯤ ꯇꯧꯕ ꯅꯠꯇꯦꯗ ꯁꯨꯝ ꯊꯥ ꯑꯃꯒꯤ ꯃꯅꯨꯡꯗ ꯑꯃꯨꯛ ꯍꯥꯞꯄꯤ ꯑꯅꯤꯔꯛ ꯍꯥꯞꯄꯤ
ꯑꯗ ꯍꯦꯜꯠ ꯄ꯭ꯔꯣꯕ꯭ꯂꯦꯝꯗ ꯅꯪ ꯆꯥꯛꯈꯥꯎꯗ ꯅꯪ ꯐꯥꯗꯣꯛ ꯀꯩꯅꯣꯥ ꯃꯥꯡ ꯑ ꯍꯥꯡꯍꯟꯕ ꯑꯗꯨꯅ ꯅꯪꯒꯤ ꯕꯣꯗꯤꯗ ꯑꯗꯨ ꯃꯦꯇꯥꯕꯣꯂꯤꯖꯝ ꯑꯗꯨꯁꯨ ꯆꯥꯎꯅ ꯀꯥꯟꯅꯕ ꯄꯤꯔꯤꯅꯦꯕ ꯐꯥꯁꯇꯤꯡꯗꯨ ꯐꯩꯅꯤ ꯐꯥꯁꯇꯤꯡꯗꯨ ꯅꯠꯇꯕ ꯑꯦꯛꯁꯇ꯭ꯔꯥ ꯑꯣꯏꯕ ꯎꯝꯕ ꯌꯥꯕ ꯆꯦꯟꯕꯗꯣ ꯑꯩꯥꯏ ꯦꯡꯕꯔ ꯁꯁꯤꯡꯅꯤ ꯅꯪꯕꯤꯔꯗꯤ ꯁꯥꯟꯅꯅꯕ ꯑꯣꯏꯅꯤ ꯑꯇꯩ ꯑꯇꯩ ꯌꯦꯡꯕ ꯌꯥꯕꯁꯨ ꯁꯥꯟꯅꯕ ꯃꯈꯜ ꯃꯌꯥꯝꯁꯤꯗ ꯕꯦꯠꯃꯤꯟꯇꯟ ꯁꯥꯟꯅꯕꯁꯨ ꯌꯥꯕꯅꯦ ꯃꯁꯤ ꯌꯥꯝ ꯃꯌꯦꯡ ꯇꯥꯕꯅꯤ ꯋꯥꯥꯡ ꯋꯥꯥꯡ ꯇꯥ
ꯊꯨꯕ‌ꫭꯏ ꯕꯣꯜ ꯁꯥꯟꯅꯕꯁꯤ ꯃꯌꯦꯡ ꯇꯥꯕ ꯊꯨꯏꯑꯕ ꯑꯗꯨꯗ ꯕꯣꯜ ꯁꯥꯟꯅꯗꯧꯕꯗꯣ ꯍꯧꯖꯤꯛ ꯅꯣꯡ ꯆꯤꯡꯒꯤ ꯐꯤꯕꯝꯁꯤꯅ ꯑꯃꯨꯛ ꯚꯣꯜ ꯁꯥꯟꯅꯕꯁꯨ ꯑꯃꯨꯛ ꯌꯥꯗ꯭ꯔꯦꯗꯅ ꯑꯗꯨꯅ ꯚ‌ꫭꯜ ꯁꯥꯟꯕꯒꯤ
ꯅꯨꯡꯊꯤꯟꯗꯣ ꯕꯩꯛꯇꯟ ꯏꯜꯂꯣ ꯕꯨꯛꯇꯪ ꯏ ꯌꯦꯡꯉꯣ
ꯑꯦꯛꯇꯅꯤ ꯋꯥꯀꯤꯡ ꯋꯥꯀꯤꯡ ꯆꯦꯜꯂꯝꯗꯥꯏ ꯀꯩꯗꯧ ꯑꯩꯈꯣꯏ ꯑꯦꯛꯁꯔꯁꯥꯏꯁꯄꯨꯗꯤ ꯇꯧꯋꯦꯕꯀꯣ ꯋꯥꯀꯤꯡ ꯆꯦꯜꯠꯂꯝꯗꯥꯏ ꯃꯇꯝꯁꯤꯗ ꯍ‌ꯦꯛꯇ ꯅ‌ꫭꯡ ꯇꯥꯕꯤ ꯑꯗꯨꯗꯒꯤ ꯑꯗꯥꯏꯅ ꯑꯗꯨꯝ ꯇꯧꯁꯤꯜꯂꯛꯑꯦꯕ ꯑꯦꯛꯁꯔꯁꯥꯏꯖꯄꯨꯗꯤ ꯑꯗꯨꯝ ꯇꯧꯋꯦ ꯑꯌꯨꯛꯇꯁꯨ ꯇꯧꯋꯤ ꯊꯤꯟ ꯅꯨꯃꯤꯗꯥꯡ ꯋꯥꯏꯝꯗꯁꯨ ꯑꯦꯛꯁꯔꯁꯥꯏꯁ ꯇꯧꯋꯦ ꯑꯗꯣ ꯑꯦꯛꯁꯔꯁꯥꯏꯁ ꯇꯨ ꯑꯗꯨꯝ ꯍꯨꯃꯥꯡ ꯑꯗꯨꯝ ꯇꯥꯏꯗꯅ
ꯇꯥꯏ ꯇꯥꯏꯕꯗꯣ ꯕꯣꯜ ꯕꯣꯜ ꯅꯨꯡ ꯀꯩꯀꯩ ꯁꯥꯟꯅꯗꯅ ꯇꯧꯕ ꯉꯝꯗ꯭ꯔꯁꯨ ꯕꯨꯛꯇꯟ ꯏꯜꯂꯣ ꯀꯤꯇꯤꯡ ꯆꯣꯡꯉꯣ ꯅꯪ ꯗꯨꯝ ꯅꯣꯡ ꯇꯥꯔꯁꯨ ꯀꯥ ꯃꯅꯨꯡꯗ ꯇꯧꯕ ꯌꯥꯕ ꯊꯕꯛ ꯉꯥꯛꯇꯅꯤ ꯑꯗꯨꯗꯤ ꯂꯣꯏ ꯀꯥꯟꯅꯔꯛꯇꯣꯏꯅꯤ ꯍꯣꯁꯄꯤꯇꯥꯜ ꯆꯠꯄꯩ ꯆꯥꯡ ꯍꯟꯗꯔꯛꯇꯣꯏꯅꯤ ꯅꯥꯕꯨ ꯅꯥꯔꯗꯤ ꯍꯣꯁꯄꯤꯇꯥꯜ ꯌꯧꯔꯦ ꯍꯣꯁꯄꯤꯇꯥꯜꯗ ꯍꯧꯖꯤꯛ ꯇꯧꯔꯤꯕ ꯆꯪꯉꯤꯕ ꯄꯩꯁꯥ ꯅꯨꯡꯁꯥ ꯑꯗꯨꯗꯒꯤ ꯀ꯭ꯌꯨ ꯂꯦꯞꯄꯒꯤ ꯆꯟ ꯖꯥꯟ ꯌꯥꯝ ꯋꯥꯒ꯭ꯔꯖꯥꯠꯅꯤꯀꯣ ꯑꯗꯨꯅ ꯍꯣꯁꯄꯤꯇꯥꯜꯁꯤ ꯌꯥꯔꯤꯉꯩ ꯆꯠ ꯇꯕ ꯑꯗꯨꯗꯒꯤ ꯍꯦꯜꯠ ꯁꯦꯟꯇꯔ ꯐꯪꯉꯦ ꯄꯨꯔꯥ ꯃꯑꯣꯡ ꯇꯥꯗꯕꯤ ꯂꯩꯔꯤꯁꯦ
ꯀ꯭ꯌꯤꯎ ꯍꯥꯏꯁꯦ ꯃꯣꯏꯒꯤ ꯑꯕꯥ ꯅꯨꯡꯕꯥ ꯌꯥꯝ ꯆꯪꯉ ꯇꯥꯏꯅꯦ
ꯑꯩꯉꯣꯟꯗꯗꯤꯅꯦ ꯍꯣꯏ ꯑꯗꯨꯅꯦ ꯑꯈꯣꯏꯒꯨꯝꯕ ꯀꯩꯅꯣ
ꯌꯥꯝ ꯑꯣꯜꯂ ꯇꯥꯏꯅꯦ
ꯑꯣ ꯍꯣꯏ ꯂꯥꯏꯔꯤꯛ ꯂꯥꯏꯁꯨ ꯈꯔ ꯈꯔ ꯍꯩꯕꯗꯗꯤ ꯐꯕ ꯑꯗꯨ ꯂꯥꯏꯔꯤꯛ ꯂꯥꯏꯁꯨ ꯍꯩꯇꯕ ꯑꯍꯟꯉꯩꯗꯗꯤ ꯋꯥꯕ ꯍꯦꯜꯂꯦꯕ
ꯑꯣꯠꯄ ꯑꯣꯜꯂꯦ ꯑꯣꯜꯂꯦ ꯑꯗꯨꯅꯤ ꯌꯥꯝ ꯐꯠꯇ꯭ꯔꯤꯁꯤ
ꯎꯝ ꯐꯠꯇꯦ ꯑꯗ ꯑꯕꯥꯗꯣ
ꯑ ꯅꯪꯁꯨ ꯆꯦꯜꯂꯨ ꯀꯩꯅꯣ ꯋꯥꯛꯀꯤꯡ ꯅꯨꯡꯀꯤꯡ ꯀꯥꯏꯗꯣ ꯈꯔ ꯆꯦꯟꯗꯅ ꯅꯁꯥ ꯅꯑꯨꯒꯗꯣ ꯅꯣꯏ ꯅꯣꯏ ꯍꯣꯏ ꯃꯤꯗꯗ ꯑꯦꯗꯚꯥꯟꯁ ꯄꯤꯂꯩꯗꯣꯏ ꯁꯔꯨꯛꯄꯨꯗꯤ ꯅꯁꯥꯗꯁꯨ ꯈꯔ ꯇꯧ ꯀꯩꯅꯣ
ꯆꯦꯜꯂꯤꯅꯦ ꯑꯩꯈꯣꯏ ꯃꯇꯝ ꯁꯪꯗ ꯇꯧꯔꯤꯅꯦ ꯃꯇꯝꯗꯨ ꯆꯦꯜꯂꯝꯃꯤ
ꯃꯇꯝꯗꯣ ꯁꯪꯗꯦ ꯍꯥꯏꯁꯦ ꯅꯪ ꯅꯁꯥꯅ ꯀꯩꯅꯣꯝꯃ ꯔꯨꯇꯤꯟ ꯑꯃ ꯁꯦꯝꯃꯒ ꯅꯪ ꯆꯁꯥꯒꯤ ꯃꯠ ꯃꯇꯝ ꯑꯃ ꯀꯥꯏꯊꯣꯛꯑꯒ ꯆꯦꯟꯕꯅ ꯐꯠꯇ꯭ꯔꯣ ꯅꯪ ꯃꯇꯝ ꯁꯪꯗꯦꯅ ꯑꯗꯨꯝ ꯃꯇꯝ ꯁꯪꯗꯦꯅ ꯑꯗꯨꯝ ꯂꯩ ꯌꯥꯄꯣꯠꯇꯦ ꯏꯁꯥ ꯐꯤꯠꯅꯦꯁ ꯑꯣꯏꯕꯁꯤꯅꯗꯤ ꯈ꯭ꯋꯥꯏꯗꯒꯤ ꯀꯥꯟꯅꯕꯅꯤ
ꯄꯨꯡ ꯇꯔꯦꯠ ꯃꯇꯨꯡꯗ ꯆꯦꯟꯗꯧ ꯉꯥꯏꯔꯦ ꯅꯨꯡꯁꯥ ꯀꯟꯈꯠꯂꯀꯥꯟꯗ ꯑꯗꯨ ꯃꯉꯥꯏꯔꯦ
ꯅꯨꯡꯁꯥ ꯀꯟꯈꯠꯂꯀꯥꯟꯗ ꯑꯗꯨ ꯏꯁꯇꯦꯃꯤꯅꯥ ꯇꯥ ꯑꯗꯨꯅ ꯍꯦꯟꯅ ꯏꯁꯇꯦꯃꯤꯅꯥ ꯂꯩꯗꯣꯏꯅꯤꯅꯦ ꯑꯗꯨꯅ ꯍꯦꯟꯅ ꯏꯁꯇꯦꯃꯤꯅꯥ ꯇꯥꯟꯗꯣꯏꯅꯤ
ꯅꯣꯏꯗꯤ ꯄ꯭ꯔꯥꯏꯝ ꯇꯥꯏꯝꯅꯦꯕ ꯑꯩꯈꯣꯏꯒ ꯅꯣꯏꯒ ꯌꯦꯡꯅꯔꯗꯤ ꯅꯣꯏ ꯄ꯭ꯔꯥꯏꯝ ꯇꯥꯏꯝꯅꯤ ꯄ꯭ꯔꯥꯏꯝ ꯇꯥꯏꯝꯗꯨꯗ ꯊꯕꯛ ꯇꯧꯍꯧꯗ꯭ꯔꯗꯤ ꯍꯣꯠꯅꯍꯧꯗ꯭ꯔꯗꯤ ꯍꯌꯦꯡ ꯀꯔꯝ ꯀꯥꯟ ꯍꯣꯠꯅꯅꯤ ꯅꯨꯄꯤꯒꯥꯡ ꯊꯤꯔꯀꯥꯟꯗꯤ ꯄꯨꯔꯥ ꯀꯣꯛ ꯀ꯭ꯔꯥꯛ ꯇꯥꯔꯅꯤ
ꯄ꯭ꯔꯝ ꯄ꯭ꯔꯥꯏꯝ ꯇꯥꯏꯝ ꯑꯅꯤ ꯄ꯭ꯔꯥꯏꯝ ꯇꯥꯏꯝꯅꯤ ꯃꯤꯑꯣꯏꯕ ꯏꯁꯇꯥꯔ ꯍꯥꯏꯕ ꯑꯃꯁꯨ ꯂꯩꯒꯅꯤ ꯑꯗꯨꯗ ꯍꯦꯛꯇ
ꯎ
ꯑꯗ ꯊꯕꯛ ꯇꯧ ꯊꯕꯛ ꯇꯧ ꯋꯥꯀꯤꯡ ꯀꯛꯀꯤꯡ ꯍꯦꯛꯇ ꯆꯦꯜꯂꯒ ꯑꯗꯨ ꯍꯦꯛ ꯇꯧꯔꯒ ꯆꯦꯜꯂꯒ ꯁꯤꯐꯥꯏ ꯈꯟꯅꯤ ꯍꯥꯏꯕꯗꯨꯣ ꯀꯟꯕ ꯂꯩꯇꯦ ꯄꯩꯁꯥꯁꯨ ꯑꯗꯨ ꯄꯤ
ꯆꯍꯤ ꯅꯤꯐꯨꯕꯣꯛꯀꯤ ꯃꯅꯨꯡꯗ ꯅꯪ ꯁꯤꯡꯒꯜ ꯂꯩꯥꯅꯥ ꯅꯥꯗꯕꯤ ꯆꯠ ꯀꯤ ꯇꯥꯔꯒꯗꯤ ꯅꯪ ꯅꯁꯥꯗꯨꯗꯅ ꯍꯌꯦꯡ ꯀꯣꯟꯅ ꯑꯃ ꯑꯣꯏꯒꯦꯔꯥ ꯑꯃ ꯑꯣꯏꯒꯦꯔꯥ ꯅꯪꯒꯤ ꯂꯥꯏꯐ ꯁ꯭ꯇꯥꯏꯜꯗꯣ ꯑꯗꯨꯗꯒꯤ ꯅꯪꯒꯤ ꯂꯥꯏꯐ ꯁꯄꯥꯥꯟ ꯂꯣꯏ ꯍꯦꯟꯒꯠꯂꯛꯇꯣꯏꯅꯦ ꯆꯍꯤ ꯅꯤꯐꯨꯕꯣꯛꯀꯤ ꯃꯅꯨꯡꯗ ꯂꯩꯅꯥ ꯁꯤꯉꯝ ꯅꯥꯗꯕꯤ ꯆꯠꯈ꯭ꯔꯗꯤ ꯑꯗꯨꯗꯩꯗꯤ ꯑꯗꯨꯝ ꯇꯨꯝꯖꯜꯂ ꯆꯥꯁꯜꯂꯒ ꯀꯩꯝ ꯇꯧꯗꯕꯤ ꯂꯩꯔꯗꯤ ꯂꯩꯅꯥ ꯃꯌꯥꯝ ꯄꯣꯛꯂꯛꯑꯅꯤ ꯗꯥꯏꯕꯤꯇꯤꯁ ꯋꯥꯡꯈꯠꯂꯛꯑꯅꯤ ꯕꯤ ꯄꯤ ꯂꯥꯛꯑꯅꯤ ꯑꯗꯨꯗꯒꯤ ꯀꯔꯤ ꯀꯔꯤꯅꯣ ꯂꯩꯅꯥ ꯃꯈꯟ ꯃꯈꯟ ꯃꯈ ꯒ꯭ꯌꯥꯟ ꯃꯦꯟ ꯇꯥꯕ ꯅꯦ ꯐꯠꯇꯦꯕ ꯑꯗꯨ ꯑꯩꯅ ꯍꯥꯏꯁꯤꯗꯤ ꯑꯩ ꯍꯧꯖꯤꯛ ꯀꯥꯡ ꯆꯉꯣ ꯑ ꯌꯤ ꯆꯨꯞꯄꯅ ꯀꯥꯡ ꯆꯤꯛ ꯂꯩꯔꯝꯃꯦ ꯀꯥꯡꯁꯤ ꯄꯨꯗꯅ ꯅꯥꯔꯛꯄ ꯌꯥꯕ ꯂꯥꯏꯅꯥ ꯇꯤꯟꯅꯥ ꯂꯣꯏꯅ ꯆꯦꯛꯁꯤꯟꯒꯗꯕꯅꯤ ꯑꯗꯨꯝ ꯆꯥꯕ ꯃꯐꯣꯛ ꯃꯔꯣꯡ ꯈꯪꯗꯕ ꯅꯠꯇꯕ ꯑꯗꯨ ꯆꯥꯕ ꯑꯣꯏꯌꯦꯦ ꯖꯪ ꯐꯨꯗ ꯆꯥꯗꯕ ꯑꯗꯒꯤ ꯅꯤꯁꯥ ꯄꯨꯁꯥ ꯆꯥꯕꯤꯗꯕ ꯆꯥꯕꯥꯏ ꯐꯠꯇꯕ
ꯑ ꯃꯥꯅꯦ ꯃꯥꯅꯦ ꯅꯨꯡꯁꯥ ꯆꯥꯕꯁꯨ ꯑꯃꯨꯛ ꯐꯠꯄ ꯂꯩ ꯋꯥꯋꯥꯛꯀꯤꯡ ꯆꯦꯟꯕ ꯊꯕꯛꯇ ꯑꯗꯨꯝ ꯌꯥꯄꯠꯇꯦ ꯆ ꯁꯁꯦ ꯂꯒ ꯆꯔꯤ ꯌꯥꯝꯄꯠꯇꯦ
ꯁꯥꯞ ꯁꯥꯔꯦ ꯄꯨꯟꯁꯤꯒꯤ ꯆꯍꯤ ꯆꯥꯝꯃ ꯍꯤꯡꯉꯝꯗꯧꯕꯗꯣ ꯆꯍꯤ ꯑꯅꯤ ꯑꯍꯨꯝ ꯃꯔꯤ ꯃꯉꯥ ꯃꯨꯛ ꯀꯛꯊꯠꯂꯛꯑꯗꯧꯅꯦ ꯂꯥꯏ ꯁꯄꯥꯟꯗꯣ ꯂꯥꯏꯞ ꯁꯄꯥꯟ ꯇꯦꯂꯛꯄꯗꯨ ꯍꯌꯦꯡ ꯀꯣꯟꯅ
ꯆꯠ ꯂꯥꯏ ꯁꯄꯥꯟ ꯇꯦꯟꯂꯛꯄꯖꯤ ꯆꯤꯟꯖꯥꯛ ꯆꯤꯟꯖꯥꯛꯅꯖꯨ ꯑꯌꯥꯝꯕꯅꯤꯗ ꯆꯤꯟꯖꯥꯛꯅꯁꯨ ꯑꯌꯥꯝꯕ ꯄꯨꯟꯁꯤꯁꯦ ꯀꯛ ꯀꯛꯍꯜꯂꯛꯄꯅꯦꯕ ꯉꯁꯤ ꯑꯩꯈꯣꯏꯅ ꯑꯩꯈꯣꯏꯅ ꯉꯁꯤ ꯆꯥꯔꯤꯕ ꯑꯩꯈꯣꯏꯅ ꯉꯁꯤ ꯅꯥꯏꯟꯇꯤ ꯄꯥꯔꯁꯦꯟ ꯐꯤꯞꯇꯤ ꯄꯥꯔꯁꯦꯟ ꯆꯥꯔꯤꯕ ꯕꯖꯥꯔꯗꯒꯤ ꯂꯩꯔꯒ ꯏꯟꯁꯥꯡ ꯃꯅꯥ ꯃꯁꯤꯡ ꯆꯥꯔꯤꯁꯦ ꯑꯗꯨꯝ ꯀꯩꯁꯨ ꯀꯥ ꯍꯦꯟꯅ ꯑꯐꯕ ꯆꯤꯟꯖꯥꯛꯇꯤ ꯑꯣꯏꯗ꯭ꯔꯕꯅꯦꯕ ꯀꯩꯅꯣ ꯍꯥꯔ ꯌꯦ ꯍꯥꯔ ꯆꯥꯏꯕ ꯌꯥꯜꯂꯛꯄ ꯑꯗꯨ ꯇꯧꯕ ꯌꯥꯜꯂꯛꯄꯅ ꯑꯌꯥꯝꯕꯅꯦ ꯑꯩꯈꯣꯏꯅ ꯆꯥꯔꯤꯁꯦ ꯈꯣꯏ ꯏꯁꯥꯅ ꯊꯥꯖꯔꯒ ꯆꯥꯕꯩꯗꯨꯗꯤ ꯈꯔ ꯃꯤꯑꯣꯏ ꯈꯔ ꯈꯛꯀꯤ ꯋꯥꯅꯦꯕ ꯂꯝ ꯂꯝ ꯆꯥꯎꯥꯎꯅ ꯂꯩꯕ ꯃꯤꯑꯣꯏ ꯈꯔꯒꯛꯇ ꯃꯁꯥꯅ ꯊꯥꯕꯗꯣ ꯃꯁꯥꯅ ꯍꯥꯔ ꯌꯥꯎꯗꯕꯤ ꯆꯥꯕꯩ ꯋꯥꯅꯦꯕ ꯑꯇꯩꯗꯤ ꯑꯌꯥꯝꯕꯅ ꯕꯖꯥꯔꯗꯩ ꯂꯩꯔ ꯆꯥꯔꯤꯁꯤꯡꯁꯤꯗꯤ ꯑꯌꯥꯝꯕꯅ ꯍꯨ ꯆꯥꯕꯒ ꯆꯞ ꯃꯥꯟꯅꯔꯦꯕ
ꯈꯥꯃꯦꯟ ꯃꯆꯥ ꯄꯤꯛꯇ꯭ꯔꯨ ꯄꯤꯛꯄꯗ ꯍꯤꯗꯥꯛ ꯀꯥꯞꯁꯤꯜꯂ ꯈꯨꯗꯛꯇ ꯆꯥꯎꯍꯜꯂꯦ ꯍꯥꯏꯗꯨꯅꯤ ꯑꯗꯨꯝꯅꯗꯤ ꯍꯌꯦꯡ ꯀꯣꯟꯅ ꯑꯑꯑ
ꯑꯗꯨꯗ ꯏꯁꯥ ꯏꯁꯥꯅ ꯐꯅ ꯐꯅ ꯍꯣꯏ ꯏꯁꯥꯅ ꯍꯣꯠꯄꯨꯗꯤ ꯍꯣꯠꯅꯒꯗꯕꯦ ꯐꯤꯠꯅꯦꯁ ꯑꯣꯏꯅꯕ ꯑꯗꯨꯝ ꯍꯣꯠꯅꯒꯗꯝꯅꯤ ꯑꯗꯨ ꯆꯥꯔꯤꯕ ꯆꯤꯟꯖꯥꯛꯇꯨꯅ ꯑꯐꯠꯇꯕ ꯑꯣꯏ ꯑꯐꯠꯇꯕꯗꯨꯗ ꯁꯨꯝ ꯆꯥꯁꯤꯜꯂꯛꯑꯒꯗꯤ ꯏꯁꯥ ꯏꯁꯥꯗꯁꯨ ꯀꯥꯟꯅꯕ ꯄꯤꯔꯛꯇꯦꯗꯅ
ꯑꯗꯨꯗꯤ ꯁꯦ ꯏꯁꯥꯅ ꯁꯦꯝ ꯇꯥꯔꯦꯗꯅ ꯅꯪ ꯕꯖꯥꯔꯒꯤ ꯀꯩꯅꯣ ꯅꯠꯇ꯭ꯔꯖꯨ ꯍꯋꯥꯏ ꯗꯨꯀꯥꯟꯗ ꯍꯋꯥꯏ ꯌꯣꯜꯂꯤ ꯍꯋꯥꯏ ꯗꯤ ꯑꯗꯨꯝꯕ ꯀꯩꯅꯣꯒꯤ ꯆꯥꯡꯗꯣ ꯑꯗꯨꯝ ꯌꯥꯎꯗ꯭ꯔꯦꯗꯅ ꯍꯋꯥꯏ ꯀꯡꯇꯛ
ꯌꯥꯎꯗ꯭ꯔꯦ ꯍꯋꯥꯏ ꯀꯪꯇꯛ ꯀꯪꯇꯛ ꯌꯥꯎꯗ꯭ꯔꯦ ꯃꯪꯒꯜ ꯌꯥꯎꯗ꯭ꯔꯦ ꯆꯅꯥ ꯌꯥꯎꯗ꯭ꯔꯦ
ꯏꯟꯖꯥꯡ ꯃꯅꯥ ꯂꯩꯕ ꯑꯣꯏꯔꯁꯨ ꯅꯁꯥꯅ ꯈꯪꯅ ꯌꯦꯡꯅ ꯑꯦꯟꯁꯤ ꯃꯤꯁꯤꯅ ꯌꯣꯜꯂꯤꯕ ꯏꯟꯁꯥꯡ ꯃꯅꯥ ꯁꯤꯒꯤ ꯁꯇꯥꯏꯜꯁꯤ ꯑꯣꯏꯇꯥꯔꯒꯗꯤ ꯃꯥꯁꯦ ꯁꯤꯒꯤ ꯍꯥꯔ ꯆꯥꯏꯔꯝꯕ ꯌꯥꯏ ꯑꯗꯨꯝ ꯎꯕꯗ ꯌꯦꯡꯕ ꯑꯗꯨꯝ ꯈꯪꯉꯛꯄꯣꯠꯅꯦ ꯑꯗ ꯏꯁꯥꯅ ꯏꯒꯅꯣꯔ ꯇꯧ ꯇꯥꯔꯦ ꯆꯥꯕꯤꯗ ꯇꯥꯔꯦ ꯁꯤ ꯁꯥꯏꯅ ꯇꯧꯕ꯭ꯔꯣ ꯏꯟꯁꯖꯡ ꯃꯅꯥ ꯃꯁꯤꯡ ꯑꯗꯨ ꯂꯩꯗ ꯇꯥꯔꯦ ꯑꯗꯨ ꯂꯩꯕ ꯌꯥꯕ ꯑꯦꯟꯁꯥꯡ ꯃꯅꯥꯥ ꯃꯁꯤꯡ ꯑꯗꯩ ꯈ꯭ꯋꯥꯏ ꯐꯕꯗꯤ ꯈ꯭ꯋꯥꯏ ꯑꯍꯟ ꯑꯣꯏꯕ ꯏꯁꯥꯒ ꯏꯁꯣꯟ ꯁꯣꯟꯕ ꯀꯩ ꯍꯥꯏꯅꯤ ꯏꯁꯥꯒꯤ ꯍꯤꯡꯒꯣꯟꯗꯩ ꯍꯦꯛꯆꯔ ꯄꯨꯖꯔꯛꯄ
ꯑꯗꯨꯗ ꯑꯗꯨ ꯍꯣꯏ ꯍꯣꯏ ꯑꯗꯨꯁꯨ ꯐꯩꯌꯦꯕ ꯀꯣ ꯆꯤꯡꯗꯒꯤ ꯄꯨꯊꯔꯛꯄ ꯃꯅꯥ ꯃꯁꯤꯡꯁꯤꯁꯨ ꯑꯌꯥꯝꯕ ꯀꯩꯁꯨ ꯍꯥꯔ ꯅꯨꯡ ꯌꯥꯟꯕ ꯑꯣꯏꯗꯦꯕ ꯆꯤꯡꯗꯩ ꯄꯨꯊꯔꯛꯄ
ꯂꯩꯕ ꯑꯗꯨꯝꯕꯗꯨ ꯌꯦꯡꯉ ꯌꯦꯡꯉ ꯂꯩꯕꯤꯕ ꯅꯍꯥꯟ ꯑꯗꯨ ꯍꯥꯏꯔꯒ ꯆꯤꯡꯒꯤ ꯃꯔꯤꯡ ꯃꯔꯤꯡ ꯑꯍꯜ ꯑꯃꯅ ꯍꯩꯅꯧ ꯂꯩꯌꯦ ꯍꯩꯅꯧꯗꯣ ꯁꯪ ꯌꯥꯝ ꯍꯥꯎꯕꯅꯤ ꯢꯕꯨꯉꯣ ꯁꯤ ꯆꯥꯎꯅ ꯑꯃ ꯄꯤꯔꯛꯑꯦ ꯑꯅꯧꯕ ꯆꯤꯅꯤ ꯊꯥꯛꯄꯗꯧ ꯊꯨꯝꯃꯦꯕ
ꯂꯩꯕꯥꯛ ꯂꯩꯍꯥꯎꯗꯨ ꯂꯩꯕꯥꯛ ꯂꯩꯍꯥꯎꯗꯣ ꯐꯕꯩ ꯅꯤꯅꯦ ꯑꯗꯨ ꯊꯨꯝꯃꯤꯗꯣ
ꯂꯩꯕꯥꯛ ꯂꯩꯍꯥꯎ
ꯩꯍꯩꯅꯧ ꯍꯩꯅꯧ ꯃꯍꯥꯎꯒ ꯋꯥꯠꯂꯛꯏꯁꯦ ꯀꯩꯁꯨ ꯁꯣꯏꯜꯗꯣ ꯐꯠꯂꯛꯇꯕꯒꯤꯅꯦꯕ
ꯑꯗꯨꯅꯦ ꯁꯣꯝꯗ ꯆꯤꯡꯈꯠꯅꯤꯡꯉꯥꯏ ꯃꯥꯒꯤ ꯗꯔꯀꯥꯔ ꯑꯣꯏꯕ ꯅꯨꯇ꯭ꯔꯤꯑꯦꯟꯠꯁ ꯀꯌꯥꯃꯨꯛ ꯌꯥꯎꯗꯕ ꯑꯗꯒꯤ ꯍꯩ ꯍꯥꯎꯍꯟꯕ ꯍꯥꯏꯁꯦ ꯍꯩꯗ ꯍꯣꯔꯃꯣꯟ ꯑꯃ ꯁꯨꯡꯏ ꯁꯥꯏꯇꯣꯀꯤꯅꯤꯟ ꯍꯥꯏ ꯁꯥꯏꯇꯣꯀꯤꯅꯤꯟꯒꯤ ꯆꯥꯡꯗꯣ ꯐꯖꯅ ꯁꯨꯡꯕ ꯉꯝꯃꯛꯇꯕ ꯍꯣꯔꯃꯣꯟꯗꯨꯗ ꯁꯤꯠ ꯍꯣꯔꯃꯣꯟꯗꯣ ꯑꯗꯨ ꯍꯣꯔꯃꯣꯟꯗꯨ ꯌꯥꯎꯗ꯭ꯔ ꯇꯥꯔꯗꯤ ꯗ꯭ꯔꯦ ꯑꯗꯣ ꯍꯩꯗꯣ ꯍꯥꯎꯅꯤꯡꯉꯥꯏ ꯃꯈꯣꯡꯗꯨꯗ ꯀꯩꯀꯩ ꯍꯥꯞꯄ ꯌꯥꯕ ꯑꯗꯨꯗꯒꯤ ꯃꯦꯅꯔ ꯑꯣꯏꯒꯦꯔꯥ ꯒꯤꯇꯤꯂꯤꯖꯤ ꯗꯤ ꯍꯄꯧꯗꯕ ꯎꯝ ꯌꯨꯝꯒꯤ ꯐꯠꯇꯥ ꯍꯥꯎꯊꯤꯅ ꯁꯦꯝꯕ ꯍꯥꯔꯒꯨꯝꯕ ꯀꯩꯅꯣ ꯇꯧꯒꯗꯕꯅꯦ ꯍꯥꯞꯀꯗꯕꯅꯦ
ꯎꯨ ꯌꯦꯔꯨꯝ ꯃꯀꯨ ꯑꯣꯏꯔꯖꯨ ꯑꯃ ꯑꯣꯏꯔꯖꯨ ꯍꯦꯛ ꯍꯥꯞꯆꯤꯟꯕꯤꯕ
ꯎꯝ ꯑꯗꯣ ꯀꯩꯅꯣꯒꯤ ꯆꯥꯛꯈꯨꯝꯒꯤ ꯄꯣꯠ ꯆꯩꯩ ꯏꯟꯖꯥꯡꯒꯤꯕꯁꯤꯗꯒꯤ ꯃꯅꯥ ꯃꯁꯤꯡ ꯐꯇ ꯍꯥꯎꯗꯤ ꯀꯩꯅꯣꯗ ꯍꯨꯟꯗꯣꯛꯑꯣ ꯀꯣꯝ ꯑꯃ ꯇꯧꯔꯒꯥ ꯐꯖꯅꯥ ꯁꯦꯝꯃꯒꯥ ꯍꯨꯟꯗꯣꯛꯑꯣ ꯍꯥꯔꯂꯧꯕꯥ ꯌꯥꯅꯕ
ꯎꯝ
ꯍꯥꯔ ꯗꯨꯅ ꯀꯩꯀꯩ ꯑꯇꯣꯞꯄ ꯄꯥꯝꯕꯤꯁꯤꯡꯕꯤꯗ ꯍꯥꯞꯄꯕꯥ ꯑꯃꯨꯛ ꯌꯥꯏ ꯁꯤꯖꯤꯟꯅꯕ ꯌꯥꯏꯗꯅ ꯇꯤꯟꯊꯔꯣꯛ ꯁꯨ ꯃꯌꯥꯝ ꯂꯩꯔꯅꯤ ꯂꯩꯒꯦꯁꯨ ꯂꯥꯛꯀꯅꯤ ꯇꯤꯟꯇ꯭ꯔꯣꯛꯇꯤ ꯌꯣꯟꯕꯥ ꯑꯗꯨꯝ ꯅꯨꯡꯉꯥꯏ ꯏꯟꯀꯝꯗꯣ ꯑꯃꯗꯒꯤ ꯑꯣꯏꯒꯦꯔꯥ ꯑꯃꯗꯒꯤ ꯑꯣꯏꯒꯦꯔꯥ ꯂꯥꯛꯅꯕꯗꯣ ꯑꯗꯨꯅꯁꯨ ꯀꯥꯟꯅꯕ ꯄꯨꯔꯛꯇꯣꯏꯅꯦꯕ
ꯄꯣꯔꯛꯇꯨꯏꯅꯦ ꯄꯣꯔꯛꯇꯨꯏꯅꯦ ꯑꯗꯨꯅ ꯌꯥꯝ ꯆꯥꯎꯕ ꯏꯟꯀꯝ ꯑꯃ ꯑꯣꯏꯔꯛꯇ꯭ꯔꯒꯁꯨ ꯈꯣꯔꯁꯥ ꯄꯣꯠꯁꯥꯗ ꯑꯣꯏꯁꯨ ꯀꯣꯟꯅꯩꯗꯅ
ꯍꯣꯏ ꯅꯣꯡꯃꯒꯤ ꯉꯥꯔꯤ ꯊꯨꯝ ꯏꯃꯨꯡ ꯃꯅꯨꯡꯒꯤ ꯆꯅꯤꯡꯉꯥꯢ ꯊꯥꯛꯅꯤꯡꯉꯥꯏ ꯈꯔꯗ ꯑꯣꯏꯁꯨ ꯂꯩꯕ ꯌꯥꯕꯒꯤ ꯈꯨꯗꯣꯡꯆꯥꯕ ꯂꯩꯔꯤꯗꯅ ꯑꯗꯨ ꯑꯗꯨ ꯇꯧꯔꯒ ꯄꯩꯁꯥ ꯄꯥꯏꯔꯛꯑꯅꯤ ꯅꯨꯡꯉꯥꯏꯔꯅꯤ ꯑꯗꯨꯅ ꯌꯨꯝ ꯕꯤꯜꯗꯤꯡ ꯁꯥꯔꯛꯑꯅꯤ ꯍꯥꯏꯗꯨꯗꯤ ꯅꯠꯇꯕ
ꯑꯗꯨꯒꯤ ꯋꯥ ꯅꯠꯇꯦꯗ
ꯑꯗꯨꯅ ꯍꯥꯏꯁꯦ ꯄꯔꯧ ꯂꯥꯛꯅꯤꯡꯉꯥꯏ ꯑꯗꯨ ꯈꯣꯏ ꯊꯥꯕ ꯀꯥꯡꯕꯨꯗꯤ ꯑꯗꯨꯝ ꯇꯤꯟꯊꯔꯣꯛꯁꯨ ꯑꯗꯨꯝ ꯍꯪꯅꯔꯝꯈꯤꯅꯤ
ꯈꯣꯏ ꯊꯥꯕ ꯃꯇꯝꯕꯨꯗꯤ ꯅꯠ ꯑꯗꯨ ꯈꯥꯛ ꯍꯪꯅꯗꯔꯒꯗꯤ ꯍꯪꯕꯨꯗꯤ
ꯀꯩꯒꯨꯝꯕ ꯂꯩꯔꯝ ꯇꯔꯗꯤ ꯃꯇꯝꯗꯨ ꯁꯤꯖꯟꯗꯨ ꯌꯧꯔꯛꯟꯗꯗꯤ ꯅꯪꯉꯣꯟꯗꯟꯗꯗꯤ ꯁꯦꯟꯐꯝ ꯑꯃ ꯂꯥꯛꯇꯣꯏꯅꯦꯕꯥ ꯃꯄꯨꯡ ꯐꯥꯅ ꯂꯩꯔꯝꯃꯗꯤ ꯀꯣꯝꯗꯨꯗ
ꯂꯥꯛꯇꯣꯏꯅꯦ ꯂꯥꯛꯇꯣꯏꯅꯤ
ꯑꯗꯩ ꯍꯥꯔꯗꯨꯅ ꯀꯅꯥꯒꯨꯝꯕ ꯈꯔꯗꯗꯤ
ꯍꯥ ꯃꯣꯏ ꯃꯣꯏꯗꯨꯗꯤ ꯆꯠ ꯆꯠꯈꯤꯗꯧꯕ ꯄꯣꯠꯁꯨ ꯅꯠꯇꯦꯗꯅ ꯑꯗꯨꯝ ꯃꯐꯝ ꯑꯃꯗꯥ ꯑꯗꯨꯝ ꯂꯦꯡꯗꯕꯤ ꯑꯗꯨꯝ ꯂꯩꯖꯕ ꯄꯣꯠꯅꯤꯗꯅ ꯑꯗꯨꯒ ꯂꯩꯔꯤꯕ ꯀꯩꯅꯣ ꯇꯤꯟꯊꯔꯣꯛꯈꯩꯗꯨꯅꯁꯨ ꯍꯥꯏꯕꯗꯤ ꯑꯗꯨꯝ ꯍꯥꯔꯅꯦꯕ ꯄꯤꯔꯤꯗꯣ ꯂꯩꯕꯥꯛ ꯂꯩꯍꯥꯎꯁꯤꯡꯗꯣ ꯃꯣꯏꯅ ꯐꯍꯟꯗꯣꯏꯅꯦꯕ
ꯄꯦꯛꯀꯦꯠ ꯄꯦꯛꯀꯦꯠ ꯈꯤꯇꯪ ꯆꯥꯎꯕ ꯒ꯭ꯔꯥꯝ ꯆꯅꯤ ꯆꯍꯨꯝꯒꯤ ꯑꯗꯨꯃꯥꯏꯅ ꯁꯦꯝꯕ ꯍꯥꯔ ꯂꯩꯕꯗ ꯂꯨꯄꯥ
ꯎꯝ ꯃꯤ ꯃꯤꯗꯤ ꯒꯤ ꯃꯈꯥꯄꯣꯂꯦ ꯍꯥꯏꯗꯤ ꯃꯣꯏꯗꯨꯅ ꯑꯃꯨꯛ ꯇꯝꯕ ꯇꯝꯕ ꯍꯥꯏꯕꯗꯣ ꯑꯃꯨꯛ ꯆꯪꯉꯤꯗꯅ ꯃꯣꯏꯗꯨ ꯈꯤꯇꯪ ꯍꯥꯏꯕꯗꯤ ꯅꯣꯂꯦꯖ ꯏꯁꯥꯒꯤ ꯑꯣꯏꯕ ꯅꯣꯂꯦꯖ ꯅꯣꯂꯦꯖꯇꯣ ꯂꯩꯇ꯭ꯔꯕꯅꯤꯅ ꯇꯝꯕ ꯍꯥꯏꯕ ꯑꯃꯨꯛ ꯆꯪꯏꯗꯅ ꯃꯇꯝ ꯈꯔ ꯑꯃꯨꯛ ꯆꯪꯏꯗꯅ ꯌꯥꯝ ꯀꯥ ꯍꯦꯟꯕ ꯃꯇꯝ ꯆꯪꯗ꯭ꯔꯒꯁꯨ
ꯕꯥꯔꯃꯤꯒꯤ ꯀꯩꯅꯣꯝ ꯆꯠꯂꯒꯥ ꯂꯣꯏꯔꯦ ꯀꯩꯅꯣ ꯇ꯭ꯔꯦꯅꯤꯡ ꯃꯆꯥ ꯑꯃ ꯆꯠꯂꯒꯥ ꯌꯥꯝ ꯂꯨꯕꯁꯨ ꯅꯠꯇꯦ ꯑꯣꯟꯂꯥꯏꯟ ꯀꯂ꯭ꯥꯁ ꯌꯥꯎꯔ ꯌꯥꯏ ꯇꯤꯟꯊ꯭ꯔꯣꯛꯇꯣ ꯀꯃꯥꯏꯅ ꯁꯦꯟꯅꯅꯤ ꯇꯤꯟꯊ꯭ꯔꯣꯛ ꯃꯆꯥ ꯀꯔꯝ ꯀꯥꯟꯗ ꯍꯥꯞꯄ ꯄꯅꯤ ꯃꯣꯏꯅ ꯁꯤ ꯍꯥꯏꯔꯤꯁꯤꯅ ꯁꯤꯅꯤ ꯍꯥꯏꯕꯒꯤ ꯁꯨꯃꯥꯢꯅ ꯁꯤꯝꯇꯣꯝ ꯃꯌꯥꯝꯗꯣ ꯑꯗꯨ ꯈꯪꯕꯗꯨꯗꯤ ꯏꯂꯥꯏ ꯂꯥꯏꯕ ꯎ ꯄꯝꯕꯤꯒꯤ ꯁꯦ ꯀꯩꯅꯣꯝ ꯆꯠꯂ ꯂꯣꯢꯔꯦ ꯑꯣꯟꯂꯥꯏꯟꯗꯁꯨ ꯃꯌꯥꯝ ꯐꯪꯉꯤ ꯀꯩꯅꯣ ꯚꯤꯗꯤꯑꯣ ꯌꯦꯡꯉꯒ ꯇꯧꯕ ꯌꯥꯕ ꯄꯣꯠꯅꯤꯗ
ꯑꯗꯣ ꯑꯩꯈꯣꯏꯅꯦ ꯑꯗꯨꯏ ꯃꯔꯝ ꯑꯗꯨꯒꯤ ꯃꯔꯝꯗ ꯀꯥ ꯍꯦꯟꯅ ꯈꯟꯖꯤꯜꯂꯨꯗꯕꯅꯤꯅ ꯅꯣꯂꯦꯖꯇꯣ ꯍꯧꯖꯤꯛ ꯐꯥꯎꯒꯤ ꯑꯣꯏꯅꯗꯤ ꯀꯩꯝ ꯂꯩꯇ꯭ꯔꯦꯗꯅ
ꯂꯩꯍꯟꯒꯗꯕꯅꯤꯗꯨ ꯐꯝꯃꯤ ꯀꯝꯄꯣꯁꯀꯤ ꯄꯩꯁꯥ ꯌꯥꯝ ꯐꯪꯈ꯭ꯔ ꯄꯣꯠꯅꯤ ꯑꯗꯨ ꯍꯥꯔꯗꯨꯁꯨ ꯌꯥꯝ ꯀꯥꯟ ꯂꯥꯛꯑꯝꯗꯨꯢꯅꯤ ꯄꯩꯁꯥꯁꯨ ꯄꯥꯝꯕ ꯃꯤ ꯄꯩꯁꯥ ꯄꯥꯏꯅꯔꯤꯅꯤ ꯑꯗꯨ ꯇꯧꯔꯒ ꯑꯗꯣ ꯍꯧꯖꯤꯛ ꯇꯧꯔꯤꯕ ꯆꯦꯡꯒꯨꯝ ꯊꯥꯕꯤ ꯆꯦꯡꯒꯨꯝ ꯊꯥꯕꯤꯁꯨ ꯌꯥꯝ ꯐꯩꯑꯦꯕ ꯆꯦꯡꯒꯨꯝ
ꯆꯦꯡꯒꯨꯝ ꯆꯦꯡꯒꯨꯝ ꯆꯦꯡꯒꯨꯝꯗꯤ ꯌꯥꯔꯦ ꯆꯦꯡꯒꯨꯝꯗꯤ ꯑꯗꯨꯝ ꯐꯖꯅ ꯀꯥꯟꯅꯔꯦ
ꯆꯦꯡꯒꯨꯝ ꯊꯥꯕꯒꯤ ꯑꯗꯨꯗ ꯊꯣꯛꯂꯛꯄ ꯆꯔꯨ ꯃꯇꯦꯛ ꯃꯌꯥꯝꯗꯨꯁꯨ ꯍꯥꯔꯅꯦꯕꯗꯣ ꯑꯗꯨ ꯀꯩꯅꯣꯝꯅꯦꯕ ꯑꯗꯨ ꯆꯦꯡꯒꯨꯝꯗꯨ
ꯑꯗꯨꯝ ꯉꯥꯥ ꯉꯥ ꯉꯥ ꯃꯆꯤꯟꯖꯥꯛ ꯑꯗꯨꯝ ꯊꯥꯛꯑꯁꯨ ꯌꯥꯏꯌꯦꯕ ꯑꯗꯨ
ꯏꯁꯕ ꯌꯥꯔꯦ ꯑꯗꯨꯗꯒꯤ ꯍꯤꯡꯈꯣꯜꯗ ꯍꯥꯔ ꯂꯣꯏꯔꯁꯨ ꯌꯥꯔꯦ
ꯏꯪꯈꯣꯟꯗ ꯍꯥꯔ ꯑꯣꯏꯔꯁꯨ ꯌꯥꯔꯦ ꯉꯥ ꯃꯆꯤꯟꯖꯥꯛ ꯑꯣꯏꯔꯁꯨ ꯌꯥꯔꯦ
ꯆꯦꯡꯒꯨꯝ ꯊꯥꯕ ꯌꯥꯕ꯭ꯔꯥ ꯀꯩꯗꯧ ꯌꯥꯕꯅꯣ ꯑꯗꯨꯝ ꯏꯟꯀꯝꯗꯣ ꯃꯇꯦꯛ ꯑꯃꯗ